ꯍꯂꯣ ꯇꯥꯕ꯭ꯔꯣ
ꯎꯝ
ꯍꯂꯣ
ꯍꯜꯂꯣ ꯍꯜꯂꯣ
ꯀꯩ ꯂꯩꯔꯒꯦ ꯏꯇꯥꯎ
ꯏꯇꯥꯎ ꯅꯠꯇꯦ ꯅꯣꯏ ꯏꯃꯨꯡꯗꯣ ꯀꯃꯥꯏꯅ ꯇꯧꯔꯤꯒꯦ
ꯍꯣꯏ ꯏꯃꯨꯡ ꯍꯥꯃꯨ ꯍꯥꯃꯨꯅꯤꯗ ꯍꯥꯟꯅ ꯂꯩꯕ ꯑꯗꯨꯃꯥꯏꯅ ꯑꯗꯨꯝ ꯂꯩꯔꯤꯗ ꯇꯥꯡꯋꯥꯏꯒꯤꯗꯤ ꯏꯃꯥ ꯕꯕꯥꯅ ꯀꯃꯥꯏꯅ ꯇꯧꯔꯤꯕ
ꯑꯗꯨꯝ ꯂꯩꯔꯤ ꯄꯥꯏꯁ ꯇꯥꯔꯕ꯭ꯔꯣ ꯍꯥꯥ
ꯆꯥꯗ꯭ꯔꯤꯌꯦ ꯆꯥꯔꯕꯣ ꯅꯪꯗꯤ
ꯆꯥꯔꯦ
ꯀꯩ ꯃꯊꯦꯜ ꯆꯥꯔꯒꯦ
ꯀꯥꯡꯁꯣꯏ ꯆꯥꯏ
ꯀꯅꯥꯅ ꯊꯣꯡꯉꯤꯅꯣ
ꯏꯃꯥꯅ ꯊꯣꯡꯉꯦ
ꯀꯩꯗꯧꯔꯝꯃꯤꯅꯣ ꯍꯧꯖꯤꯛꯄꯣ
ꯁꯨꯃ ꯐꯝꯃꯝꯕꯅꯤꯗ ꯅꯣꯏ ꯏꯃꯨꯡꯒꯤ ꯋꯥꯔꯤ ꯋꯥꯇꯥꯏ ꯈꯔ ꯇꯧꯔꯛꯑꯣ ꯇꯥꯗꯕ ꯀꯨꯏꯔꯦ
ꯑꯩꯈꯣꯏꯒꯤ ꯑꯣꯏꯅꯗꯤ ꯏꯃꯥ ꯍꯣꯏ ꯕꯕꯥꯍꯣꯏꯗꯤ ꯑꯗꯨꯝ ꯐꯥꯝ ꯆꯠꯇꯅ ꯑꯗꯨꯝ ꯉꯥ ꯅꯨꯡ ꯁꯦꯅꯕꯗꯣ ꯑꯗꯨꯝ ꯍꯣꯠꯅꯔꯤ ꯍꯥꯏ ꯇꯥꯔꯦ ꯑꯩꯕꯨꯗꯤ ꯊꯕꯛ ꯑꯃ ꯍꯣꯝ ꯇ꯭ꯌꯨꯇꯔ ꯑꯣꯏꯅ ꯆꯠꯂꯤꯌꯦ ꯑꯗꯨꯗꯣ ꯑꯗꯨꯝ ꯃꯈꯥ ꯇꯥꯅ ꯑꯗꯨꯝ ꯆꯠꯄ ꯆꯠꯊꯔꯤ ꯑꯇꯣꯞꯄ ꯊꯣꯏꯗꯣꯛꯄ ꯀꯥ ꯍꯦꯟꯅ ꯀꯩꯅꯣꯕꯨꯗꯤ ꯂꯩꯇ ꯗꯦꯗ ꯑꯗꯨꯝ ꯍꯥꯝꯃꯨ ꯍꯥꯝꯃꯨ ꯍꯥꯏꯗꯨꯣꯏꯅꯤ ꯀꯩꯀꯩ ꯍꯣꯠꯅꯔꯤꯒꯦ ꯍꯧꯖꯤꯛꯄꯣ
ꯍꯧꯖꯤꯛꯇꯤ ꯀꯔꯤꯝ ꯍꯣꯠꯅꯗꯦ ꯃꯇꯝ ꯉꯥꯏꯔꯤꯅꯤ
ꯃꯇꯝ ꯉꯥꯏꯔꯤꯅ ꯍꯥꯏꯁꯦ ꯀꯔꯤꯒꯤꯅꯣ ꯅꯪ ꯍꯥꯟꯅ ꯊꯕꯛ ꯑꯃ ꯆꯠꯄꯗꯨꯗꯤ ꯆꯠꯇ꯭ꯔꯕꯣ ꯍꯥꯏꯁꯦ
ꯆꯠꯂꯝꯃꯦ ꯇꯣꯈꯔꯦ
ꯀꯌꯥꯝ ꯀꯨꯏꯔꯒꯦ
ꯀꯔꯤ ꯇꯥꯗ꯭ꯔꯦ
ꯀꯌꯥꯝ ꯀꯨꯏꯔꯒꯦꯕ ꯆꯠꯄ ꯀꯌꯥꯝ ꯀꯨꯏꯔꯒꯦ
ꯀꯩ ꯍꯥꯏꯅꯣ
ꯆꯠꯄ ꯀꯌꯥꯝ ꯀꯨꯏꯔꯒꯦ
ꯆꯠꯄ ꯆꯠꯄꯗꯤ ꯀꯩꯅꯣ
ꯑꯣ ꯊꯕꯛ ꯆꯠꯇꯕꯗꯣ ꯀꯌꯥꯝ ꯀꯨꯏꯔꯒꯦꯕ
ꯀꯨꯏ ꯌꯥꯝ ꯀꯨꯏꯗ꯭ꯔꯤꯗ ꯅꯨꯃꯤꯠ ꯅꯤꯅꯤ ꯍꯨꯝꯅꯤꯃꯨꯛꯇ ꯉꯥꯏꯔꯤ
ꯑꯇꯣꯞꯄ ꯊꯕꯛ ꯂꯩꯅꯕꯒꯤ ꯐꯔꯛ ꯇꯥꯕꯒꯤꯔ ꯅꯠꯇ꯭ꯔꯒ ꯀꯔꯤ ꯃꯔꯝ ꯂꯩꯔꯒꯦꯅꯦ
ꯑꯩ ꯇꯟꯗꯅ ꯇꯧꯊꯣꯛꯑꯕ
ꯑꯁ ꯍꯣꯏꯅꯦ ꯑꯗꯨꯅ ꯑꯃ ꯑꯣꯏꯈ꯭ꯔꯦ ꯍꯧꯖꯤꯛꯀꯥꯟꯁꯤꯕꯨ ꯑꯇꯣꯞꯄꯗꯤ ꯀꯩꯀꯩ ꯇꯧꯔꯒ ꯑꯗꯨꯝ ꯂꯦꯜꯂꯤꯒꯦ
ꯑꯇꯣꯞꯄ ꯏꯃꯨꯡ ꯃꯅꯨꯡꯒꯤ ꯀꯩꯀꯩ ꯑꯋꯥꯠꯄꯥ ꯈꯔ ꯌꯦꯡꯁꯤꯜꯂꯦ ꯑꯗꯨꯝ ꯂꯩꯔꯦ ꯑꯇꯩꯗꯤ ꯀꯩꯁꯨ ꯊꯣꯏꯗꯣꯛꯄ ꯇꯧꯗꯦ
ꯍꯣꯏꯅꯦ ꯊꯕꯛ ꯉꯥꯛꯇ ꯁꯨꯝ ꯆꯠꯄꯁꯤꯁꯨ ꯑꯗꯨ ꯋꯥꯕꯅꯤꯅꯦ ꯑꯗꯨꯝ ꯌꯨꯝꯗ ꯂꯩꯔꯒ ꯌꯨꯝꯒꯤ ꯑꯋꯥꯠ ꯑꯄꯥ ꯌꯦꯡꯁꯤꯟꯕ ꯕꯕꯥ ꯃꯃꯥꯒꯤ ꯃꯇꯦꯡ ꯇꯧꯔꯒ ꯑꯗꯨꯝ ꯂꯩꯕꯁꯤꯁꯨ ꯐꯩꯗꯅ ꯄꯣꯊꯥꯕ ꯑꯣꯏꯅ ꯑꯗꯨꯁꯨ ꯁꯨ ꯌꯥꯝꯅ ꯐꯕ ꯋꯥꯅꯤ ꯑꯩꯒꯤ ꯑꯣꯏꯅꯗꯤ ꯑꯩꯅ ꯆꯠꯂꯤꯕ ꯊꯕꯛꯁꯤꯅ ꯃꯣꯏꯒꯤ ꯃꯇꯦꯡꯒ ꯀꯔꯤꯝ ꯇꯧꯕ ꯉꯝꯗ꯭ꯔꯦꯕ ꯍꯣꯏ ꯑꯗꯒꯤꯗꯤ ꯍꯧꯖꯤꯛ ꯃꯐꯝ ꯑꯅꯤ ꯆꯠꯂꯤꯌꯦ ꯑꯩꯗꯣ ꯍꯧꯖꯤꯛ ꯍꯥꯟꯅꯗꯤ ꯑꯃꯇꯪ ꯆꯠꯂꯝꯕꯅꯦ ꯍꯧꯖꯤꯛꯇꯤ ꯑꯅꯤ ꯁꯨꯔꯦ ꯑꯗꯨꯗꯨꯅ ꯊꯕꯛꯇꯣ ꯈꯔ ꯍꯥꯞꯀꯠꯂꯦꯕ ꯑꯩꯗꯣ
ꯑ ꯏꯃꯨꯡ ꯃꯅꯨꯡꯒꯤꯗꯤ ꯀꯔꯤꯝ ꯄꯥꯡ ꯉꯝꯗ꯭ꯔꯦ
ꯏꯃꯨꯡ ꯃꯅꯨꯡꯒꯤꯕꯨ ꯑꯩꯅ ꯊꯕꯛ ꯆꯠꯇꯕ ꯅꯨꯃꯤꯠꯇ ꯆꯥꯛꯁꯤꯡ ꯊꯣꯡꯕꯗ ꯃꯇꯦꯡ ꯈꯔ ꯄꯥꯡꯕꯤꯔꯦ ꯑꯗꯒꯤꯗꯤ ꯊꯕꯛ ꯆꯠꯄ ꯃꯇꯝꯗꯗꯤ ꯈꯔ ꯋꯥꯅ ꯊꯣꯛꯑꯦ ꯍꯥꯏꯇꯥꯥꯔꯦ ꯑꯗꯨꯕꯨꯗꯤ ꯑꯃꯔꯣꯝꯗ ꯏꯆꯦ ꯂꯩꯕꯅꯤꯅ ꯈꯔ ꯀꯣꯝꯃꯦ ꯃꯥꯅ ꯈꯔ ꯌꯦꯡꯉꯦ ꯋꯥꯕꯨꯗꯤ ꯋꯥꯔꯕꯅꯤ ꯃꯥꯁꯨ ꯑꯩꯅ ꯃꯇꯦꯡ ꯏꯇꯦꯡ ꯑꯝꯇ ꯇꯧꯕ ꯉꯝꯗꯕꯁꯤꯗ ꯅꯣꯏ ꯏꯆꯟꯅꯨꯄꯤ ꯑꯣꯏꯗꯤ ꯀꯩꯀꯩ ꯍꯣꯠꯅꯔꯤꯒꯦ ꯍꯧꯖꯤꯛ
ꯃꯣꯏ ꯂꯥꯏꯔꯤꯛ ꯇꯝꯃꯤ
ꯑꯣ ꯀꯨꯏꯔꯦꯅꯦ ꯊꯦꯡꯅꯈꯤꯗꯕꯁꯨ ꯐꯦꯅꯝ ꯌꯥꯝꯃꯝꯃꯅꯤꯅꯦ ꯀ꯭ꯂꯥꯁꯇꯗꯣ ꯀꯌꯥꯝ ꯌꯥꯝꯅ ꯇꯝꯃꯒꯦꯅꯦ
ꯃꯥꯁꯇꯔ ꯇꯝꯃꯤꯦ
ꯎꯝ ꯐꯔꯦꯅꯦ ꯑꯗꯨꯗꯤ ꯃꯥꯁ ꯃꯥꯁꯅ ꯂꯣꯏꯔꯒ ꯊꯝꯁꯦ ꯁꯤꯗ ꯌꯥꯔꯅꯤ ꯑꯗꯨꯗꯤ
ꯎꯝ
ꯈꯪꯗꯦꯗ ꯍꯧꯖꯤꯛꯁꯦ ꯀꯥꯂꯦꯟ ꯊꯥꯒ ꯑꯣꯏꯁꯜꯂꯛꯄꯅꯤꯅ ꯆꯥꯕ ꯊꯛꯄꯗꯤ ꯀꯃꯥꯏꯅ ꯇꯧꯔꯤꯕ
ꯁꯧꯒ꯭ꯔꯤ ꯆꯥꯔꯤ
ꯃꯇꯝꯒꯤ ꯏꯟꯖꯥꯡ ꯍꯥꯏꯗꯨꯅꯤ ꯑꯗꯨꯕꯨꯗꯤ ꯀꯥꯂꯦꯟꯁꯤꯗꯤ ꯆꯥꯕ ꯊꯛꯄꯁꯦ ꯑꯁꯤꯟꯕ ꯀꯥꯡꯉꯧꯒꯨꯝꯕ ꯆꯥꯔꯒꯅ ꯈꯔ ꯍꯥꯎꯋꯤꯗꯅ ꯇꯩ ꯆꯥꯕꯗꯤ ꯊꯥꯎ ꯅꯨꯡ ꯆꯥꯕꯗꯤ ꯍꯥꯏꯗꯤ ꯈꯔ ꯋꯥꯕꯅꯦꯕ ꯆꯥꯅꯤꯡꯕꯁꯨ ꯀꯥ ꯍꯦꯟꯅ ꯑꯣꯏꯗꯦꯗꯅ ꯀꯥꯂꯦꯟ ꯊꯥꯗꯗꯗꯤ
ꯎꯝ
ꯈꯪꯗ꯭ꯔꯦꯅꯦ ꯊꯦꯡꯅꯈꯤꯗꯕꯁꯨ ꯀꯨꯏꯔꯦ
ꯍꯣꯏꯅꯦ ꯑꯗꯨꯕꯨꯗꯤ ꯌꯦꯟ ꯍꯥꯏꯁꯤꯅꯤꯅꯦ ꯅꯪꯕꯨ ꯍꯥꯟꯅ ꯄꯨꯜꯂꯛꯄ ꯑꯇꯩꯗꯤ ꯊꯦꯡꯅꯔꯤꯕ꯭ꯔꯣ ꯄꯨꯜꯂꯤꯕ꯭ꯔꯣ
ꯄꯨꯟꯗꯦ ꯄꯨꯟꯗꯕ ꯀꯨꯏꯔꯦ ꯑꯩꯗꯤ ꯀꯅꯥꯝ ꯄꯨꯟꯗ꯭ꯔꯦꯗ ꯑꯩ ꯆꯠꯊꯣꯛ ꯆꯠꯊꯣꯛꯄꯁꯨ ꯆꯠꯊꯣꯛ ꯇ꯭ꯔꯦ ꯄꯨꯟꯁꯨ ꯄꯨꯟꯗ꯭ꯔꯦ ꯃꯤ ꯀꯅꯥꯝ ꯊꯦꯡꯅꯗ꯭ꯔꯦ ꯍꯥꯏꯗꯤ ꯆꯠꯊꯣꯛ ꯃꯜꯂꯁꯨ ꯃꯤꯅ ꯃꯤꯑꯣꯏꯕꯁꯤ ꯃꯤꯠꯌꯦꯡꯗ ꯐꯖꯗꯦꯗꯅ ꯆꯠꯊꯣꯛꯇ꯭ꯔꯦ ꯍꯧꯖꯤꯛꯇꯤ
ꯑꯩꯕꯨꯗꯤ ꯃꯣꯏ ꯑꯃꯅꯤꯗꯤ ꯈꯔ ꯄꯨꯜꯂꯤ ꯍꯥꯏꯗꯤ ꯅꯛꯅꯕ ꯑꯣꯏꯕꯒꯤ ꯑꯗꯨꯝ ꯑꯩ ꯁꯪꯀꯥꯟꯗꯒ ꯑꯗꯨꯝ ꯀꯣꯏꯊꯣꯛꯄ ꯆꯥ ꯊꯛꯃꯤꯟꯅꯕ ꯈꯣꯠꯄ ꯃꯣꯏ ꯅꯛꯅꯕ ꯈꯔꯗꯤ ꯑꯗꯨꯝ ꯈꯔ ꯄꯨꯜꯂꯤ ꯍꯥꯏ ꯇꯥꯔꯦ ꯀꯨꯏꯔꯦꯅꯦ ꯑꯩꯈꯣꯏꯅꯤꯁꯨ ꯊꯦꯡꯅꯈꯤꯗꯕ ꯇꯥꯟ ꯌꯥꯝꯅ ꯆꯥꯔꯦ ꯅꯪ ꯉꯁꯤ ꯐꯣꯟ ꯇꯧꯔꯛꯄꯁꯤ ꯋꯥꯔꯤ ꯁꯥꯗꯕꯁꯨ ꯀꯨꯏꯔꯦꯗꯅ
ꯎꯝ
ꯀꯃꯥꯏ ꯀꯃꯥꯏ ꯂꯩꯔꯤꯒꯦꯅ ꯁꯨꯃꯥꯏꯅ ꯋꯥꯔꯤꯒ ꯁꯥꯟꯅꯕꯁꯤ ꯌꯥꯝ ꯅꯨꯡꯉꯥꯏ
ꯀꯟꯅ ꯈꯣꯡ ꯍꯨꯏ ꯃꯈꯣꯟ ꯇꯥꯗ꯭ꯔꯣ
ꯇꯥꯏꯌꯦ ꯅꯣꯏꯒꯤ ꯂꯣꯏꯕ꯭ꯔꯣ ꯌꯥꯝ ꯅꯛꯅ ꯇꯥꯏ
ꯎꯝ ꯂꯝꯕꯤꯗ ꯈꯣꯡꯉꯤꯅꯦ
ꯑꯣ ꯐꯔꯦ ꯐꯔꯦ
ꯎꯝ
ꯀꯔꯤ ꯍꯥꯏꯕꯅꯣ
ꯀꯩꯁꯨ ꯍꯥꯏꯗꯦ
ꯑꯣ ꯅꯪꯁꯨ ꯌꯨꯝꯗ ꯑꯗꯨꯝ ꯂꯩꯔꯁꯨ ꯌꯥꯕꯗꯤ ꯅꯠꯇꯦ ꯃꯇꯝ ꯈꯔ ꯄꯣꯊꯥꯕ ꯑꯣꯏꯅ ꯀꯩꯅꯣ ꯇꯧꯔꯁꯨ ꯑꯇꯣꯞꯄ ꯑꯃ ꯌꯦꯡꯖꯟꯅꯕ ꯇꯧꯋꯣ ꯊꯕꯛꯇꯣ ꯍꯥꯏꯗꯤ ꯕꯕꯥ ꯃꯃꯥꯒꯤ ꯃꯇꯦꯡ ꯑꯣꯏꯅꯕ
ꯎꯝ ꯌꯦꯡꯉꯤꯅꯦ ꯌꯦꯟꯂꯣꯏꯁꯤꯔꯅ
ꯀꯩꯁꯨ ꯀꯥꯏꯗꯦ ꯀꯩꯅꯣ ꯑꯗꯨꯒꯨꯝꯕ ꯐꯥꯔꯃꯤꯡ ꯑꯃ ꯇꯧꯕꯗꯨꯁꯨ ꯑꯐꯕꯅꯤ ꯃꯄꯥꯟꯗꯒꯤ ꯄꯨꯁꯜꯂꯛꯑꯒ ꯉꯥꯛꯇ ꯆꯥꯕꯁꯤꯁꯨ ꯀꯃꯥꯏꯅ ꯃꯆꯤꯟꯖꯥꯛꯇ ꯑꯣꯏꯔꯣ ꯑꯃꯗ ꯑꯣꯏꯔꯣ ꯍꯧꯖꯤꯛꯇꯤ ꯀꯔꯤ ꯍꯤꯗꯥꯛ ꯂꯥꯡꯊꯛ ꯇꯧꯔꯛꯏꯅꯣꯁꯨ ꯈꯪꯕ ꯅꯠꯇꯦ ꯏꯁꯥꯅ ꯑꯈꯣꯏ ꯏꯁꯥꯒꯤ ꯏꯔꯝꯗꯒꯤ ꯄꯨꯊꯣꯛꯆꯕ ꯉꯝꯅꯕ ꯍꯣꯠꯅꯕ ꯑꯁꯤ ꯌꯥꯝ ꯐꯕ ꯊꯕꯛꯅꯤ ꯀꯩꯅꯣ ꯌꯥꯝ ꯐꯩꯌꯦ ꯅꯪ ꯑꯗꯨꯒꯨꯝꯕ ꯋꯥꯈꯜ ꯈꯜ ꯑꯃ ꯈꯜꯂꯤꯁꯤ
ꯎꯝ
ꯐꯔꯦꯅꯦ ꯑꯗꯨꯗꯤ ꯅꯪꯁꯨ ꯑꯗꯨꯒꯨꯝꯕ ꯑꯃ ꯇꯧꯒꯦ ꯈꯜꯂꯕꯅꯤꯅ ꯄ꯭ꯂꯥꯟꯗꯨ ꯈꯔ ꯊꯨꯖꯜꯂꯣ ꯀꯃꯥꯏꯅ ꯇꯧꯁꯤꯒꯦꯗꯣ ꯑꯩꯈꯣꯏꯁꯨ ꯅꯣꯡ ꯐꯥꯗꯣꯛ ꯀꯣꯏꯔꯛ ꯌꯥꯏꯗꯅ ꯅꯪꯒꯤ ꯐꯥꯔꯝꯗꯗ ꯇꯥꯕ꯭ꯔꯣ
ꯇꯥꯏ
ꯏꯁꯁ ꯇꯨꯃꯤꯟ ꯂꯩꯕꯁꯤꯗ ꯑꯩꯗꯤ ꯀꯩꯀꯩ ꯇꯧꯔꯕꯣꯏ ꯅꯤꯡꯉꯨꯔ
ꯍ ꯋꯥꯔꯤ ꯋꯥꯔꯤ ꯇꯥꯔꯤꯅꯤ
ꯍꯣꯏꯅꯦ ꯑꯩꯅ ꯍꯥꯏꯕꯁꯨ ꯇꯥꯕꯅꯤ ꯅꯪꯅꯁꯨ ꯃꯌꯥꯝ ꯄ꯭ꯂꯥꯟꯕꯕꯨꯗꯤ ꯂꯩꯖꯔꯝꯒꯅꯤ ꯑꯗꯣ ꯑꯗꯨꯒꯨꯝꯕ ꯑꯃ ꯇꯧꯁꯟꯕ ꯍꯥꯏꯗꯨꯁꯨ ꯐꯩ ꯍꯥꯏꯗꯤ ꯍꯧꯖꯤꯛꯁꯦ ꯃꯇꯝꯁꯦ ꯌꯥꯝ ꯃꯥꯡꯍꯟꯅꯔꯦꯗꯅ ꯑꯃꯔꯣꯝꯗꯗꯤ ꯑꯃ ꯑꯃ ꯁꯣꯁꯦꯜ ꯃꯦꯗꯤꯌꯥꯗꯕꯨ ꯑꯣꯏꯔꯣ ꯑꯃꯗꯕꯨ ꯑꯣꯏꯔꯣ ꯑꯗꯨꯒꯨꯝꯕꯗ ꯇꯧꯗꯅꯕꯕꯨ ꯑꯣꯏꯔꯁꯨ ꯏꯁꯥꯅ ꯏꯁꯥꯕꯨ ꯊꯕꯛ ꯄꯤꯖꯕꯁꯦ ꯁꯨ ꯌꯥꯝꯅ ꯐꯕ ꯃꯈꯜ ꯑꯃꯅꯤ
ꯐꯔꯦ ꯐꯔꯦ ꯑꯗꯨꯗꯤ ꯌꯥꯝ ꯅꯨꯡꯉꯥꯏꯔꯦ ꯃꯇꯝ ꯀꯨꯏꯅ ꯋꯥꯔꯤ ꯁꯥꯗ꯭ꯔꯃꯇ ꯉꯁꯤ ꯁꯥꯟꯅꯕꯁꯤ ꯅꯪꯁꯨ ꯅꯪꯅ ꯇꯧꯒꯦ ꯈꯟꯕ ꯊꯕꯛꯇꯨ ꯐꯖꯅ ꯃꯥꯏ ꯄꯥꯛꯅ ꯇꯧꯕ ꯉꯝꯕ ꯑꯣꯏꯔꯣ ꯌꯥꯔꯗꯤ ꯏꯀꯨꯏ ꯀꯨꯏꯗꯅ ꯑꯩꯈꯣꯏ ꯑꯗꯨꯝ ꯊꯦꯡꯅꯅꯕ ꯁꯤꯜꯂꯛꯀꯦ ꯑꯩ ꯏꯃꯥꯟꯅꯕꯤ ꯑꯩꯅ ꯄꯥꯎ ꯐꯥꯎꯅꯕꯁꯤꯡꯗꯁꯨ ꯍꯥꯏꯒꯦ ꯃꯣꯏꯒꯁꯨ ꯄꯨꯟꯅ ꯑꯗꯨꯝ ꯊꯦꯡꯅꯔꯒ ꯑꯃꯝꯇꯪ ꯄꯨꯟꯁꯤ ꯑꯗꯨꯗꯤ ꯊꯝꯃꯒꯦꯀꯣ ꯥ ꯃꯐꯝꯗꯣ ꯑꯩ ꯀꯣꯟꯅ ꯍꯥꯏꯔꯛꯑꯒꯦꯀꯣ ꯑꯗꯨꯒ ꯑꯗ ꯊꯦꯡꯅꯔꯁꯤ ꯃꯣꯏꯒ ꯍꯥꯟꯅ ꯑꯩ ꯄꯥꯎ ꯐꯥꯎꯅꯈꯤꯒꯦ ꯊꯝꯅꯔꯁꯤꯀꯣ ꯑꯗꯨꯗꯤ ꯎꯝ